ꯑꯥ ꯇꯥꯏ ꯀꯣ
ꯑ ꯀꯥꯏ
ꯑꯥ ꯀꯩꯗꯧꯔꯤꯅ
ꯍꯧꯒꯠ ꯍꯧꯒꯠꯂꯒ ꯋꯥꯆꯞ ꯇꯧꯔꯒ ꯂꯣꯏ ꯋꯥꯆꯞ ꯂꯣꯏꯔꯒ ꯑꯗꯨꯝ ꯂꯩꯗ ꯍꯧꯖꯤꯛ
ꯑꯣ ꯑ ꯆꯖꯒ
ꯑꯁ ꯀꯥꯏꯔꯤꯒꯤ ꯍꯧꯗꯤ ꯀꯊꯥ ꯍꯧꯒꯂꯒ ꯁꯔꯗꯤ ꯆꯥꯛ ꯁꯪꯉ ꯌꯥꯔꯣꯏꯅꯦ
ꯌꯥꯝ ꯊꯦꯡꯉꯦꯗꯅ
ꯑꯣ ꯉꯔꯥꯡ ꯊꯦꯡꯉ ꯇꯨꯝꯃꯒꯦꯒ
ꯑ ꯣꯔꯤ ꯃꯉ
ꯎꯝ ꯑꯗꯨꯃꯥꯏꯅ ꯇꯧꯕꯗꯒꯤ
ꯎ
ꯍꯧꯖꯤꯛꯀꯥꯟꯗ ꯑꯩꯈꯣꯏꯒꯤ ꯇꯨꯝꯕ ꯆꯥꯕ ꯇꯥꯏꯃꯤꯡꯁ ꯄꯨꯔꯥ ꯑꯣꯜꯂꯦ ꯑꯣꯟꯅꯔꯦ ꯅꯨꯡꯊꯤꯟꯗ ꯅꯨꯡꯊꯤꯟꯗ ꯇꯨꯝꯅꯤꯕꯀꯣ ꯅꯨꯡꯗꯥꯡꯗ ꯇꯨꯝꯃꯔꯣꯏꯕ ꯍꯧꯖꯤꯛꯀꯥꯟꯁꯦ
ꯎꯝ ꯎ ꯄꯨꯡ ꯃꯉꯥ ꯃꯈꯥꯏꯒꯤꯗꯤ ꯌꯦꯡꯕ꯭ꯔꯥ
ꯑꯁ ꯉꯝꯗ꯭ꯔꯦ ꯑꯗꯨꯗꯤ ꯀꯥꯏꯗꯩ ꯑꯗꯨꯗꯤ ꯉꯝꯗ꯭ꯔꯦ ꯌꯦꯡꯕ ꯉꯝꯗ꯭ꯔꯦ
ꯅꯪ ꯀꯔꯝꯕ ꯀꯟꯇ꯭ꯔꯤ ꯀꯔꯝꯕ ꯁꯞꯄꯣꯔꯠ ꯇꯧꯕ ꯀꯔꯝꯕ ꯇꯤꯝꯕꯨꯣ
ꯇꯤꯝ ꯉꯔꯥꯡ ꯑꯃ ꯑꯩꯅ ꯑꯩꯅ ꯁꯄꯣꯔꯠ ꯇꯧꯕ ꯇꯤꯝ ꯑꯃꯗꯤ ꯀꯥꯈ꯭ꯔꯦꯕꯀꯣ ꯀ꯭ꯋꯥꯇꯔ ꯐꯥꯏꯅꯦꯜ ꯀ꯭ꯋꯥꯂꯤꯐꯥꯏ ꯑꯣꯏꯈ꯭ꯔꯦ ꯑꯗꯣ ꯑꯅꯤ ꯂꯩꯔꯤ ꯑꯔꯖꯦꯟꯇꯤꯅꯥꯒ ꯐ꯭ꯔꯥꯟꯁꯀꯤꯁꯦ ꯃꯣꯏ ꯖꯒꯣꯏꯁꯦ ꯉꯁꯤ ꯑꯃꯨꯛꯀ ꯌꯦꯡꯒꯗꯕꯅꯤ
ꯐ꯭ꯔꯥꯟꯁꯗꯤ ꯅꯍꯥꯟ ꯂꯣꯏꯈ꯭ꯔꯕ ꯅꯠꯇ꯭ꯔꯣ
ꯑ ꯔꯥꯎꯟ ꯁꯤ ꯔꯥꯎꯟ ꯑꯣꯞ ꯁꯤꯛꯁꯇꯤꯟ ꯅꯠꯇꯦ ꯀꯩꯅꯣ ꯀ꯭ꯋꯥꯇꯔ ꯐꯥꯏꯅꯦꯜꯒꯤ ꯍꯥꯏꯕꯅꯤ
ꯑꯥꯔꯖꯦꯟꯇꯤꯅꯥꯅꯁꯤ ꯀꯥꯒꯗ꯭ꯔꯥ ꯀꯥꯔꯣꯏꯗ꯭ꯔꯥ ꯈꯪꯗ꯭ꯔꯦ
ꯃꯥ ꯑꯥꯔꯖꯦꯟꯇꯤꯅꯥꯕꯨ ꯀꯥꯕꯨ ꯀꯥꯔꯗꯤ ꯃꯣꯏꯒꯤ ꯇꯤ ꯁꯥꯔꯠ ꯕꯖꯥꯔꯗꯒꯤ ꯂꯧꯔꯒ ꯠ ꯐꯖꯅ ꯁꯦꯠꯂꯒ ꯌꯦꯡꯒꯦ ꯇꯧꯕꯅꯤ
ꯅꯪꯁꯨ ꯑꯥꯔꯖꯦꯟꯇꯤꯅꯥꯒꯤ ꯇꯦꯟꯥ
ꯎꯝ ꯃꯥꯅꯤ ꯃꯥꯅꯤ ꯁꯣꯝꯕꯤ ꯆꯥꯛ ꯁꯥꯔꯔꯕꯣ ꯀꯔꯤ ꯌꯦꯟꯁꯥꯡ ꯆꯥꯔꯒꯦ
ꯟꯖꯪ ꯊꯣꯡꯗꯦ ꯑꯂꯨ ꯏꯔꯣ ꯃꯆꯥꯏ
ꯃꯊꯟꯇ ꯂꯩꯕ꯭ꯔꯣ ꯀꯅꯥ ꯀꯅꯥ ꯂꯩꯕ꯭ꯔꯣ
ꯎꯝ ꯇ ꯑꯗ ꯂꯩ
ꯔꯦꯟꯗ ꯂꯩꯕ꯭ꯔꯥ
ꯎꯥ
ꯀꯩꯗꯧꯔꯤꯕ ꯂꯥꯏꯔꯤꯛ ꯇꯝꯕ꯭ꯔꯥ ꯅꯠꯇ꯭ꯔꯒ ꯀꯔꯤ ꯀꯔꯤ ꯇꯧꯕ꯭ꯔꯥ
ꯗꯦꯔꯤ ꯈꯨꯇꯝ ꯌ ꯍꯥꯏꯣꯏ
ꯐꯖꯅ ꯇꯥꯝꯖꯕꯅꯤꯀꯣ ꯉꯥꯡ ꯁꯤꯟꯅꯕ ꯌꯥꯗꯦ ꯂꯥꯏꯔꯤꯛꯗ ꯃꯥꯏ ꯑꯣꯟꯁꯤꯟꯗ꯭ꯔꯗꯤ ꯊꯋꯥꯏ ꯌꯥꯎꯖꯗ꯭ꯔꯗꯤ ꯍꯧꯖꯤꯛꯀꯥꯟ ꯍꯕꯗ ꯑꯩ ꯌꯥꯝ ꯋꯥꯗꯧꯔꯤ ꯁꯥꯕ꯭ꯔꯥ ꯅꯣꯏꯗ ꯅꯣꯏꯔꯣꯝ ꯁ ꯍꯧꯖꯤꯛ
ꯁꯥꯔꯩꯗꯨꯕꯨ ꯅꯣꯡꯃꯝꯕꯒꯤ ꯌꯥꯝ ꯁꯥꯕ ꯑꯣꯏꯗꯦ
ꯑꯁ ꯑꯩꯈꯣꯏꯔꯣꯝꯗꯗꯤ ꯌꯥꯝ ꯁꯥꯏ
ꯅꯨꯡꯁꯥ ꯊꯣꯛꯣꯛꯄ
ꯅꯨꯡꯁꯥꯕꯨꯗꯤ ꯊꯣꯛꯇꯕꯀꯣ ꯑꯗꯨ ꯃꯅꯤꯟ ꯈꯔ ꯈꯔꯗꯤ ꯂꯩꯍꯧꯕꯗꯣ ꯑꯗꯨꯃꯥꯏꯅ ꯑꯣꯏꯌꯦꯕꯀꯣ
ꯉꯁꯥꯏꯗꯨꯛ ꯆꯨꯕ꯭ꯔꯣ ꯅꯗꯤꯁꯨ
ꯐꯔꯤ
ꯁꯥꯏꯅꯣꯡ ꯆꯨꯕ꯭ꯔꯣꯅꯣ ꯑꯣꯏꯗꯁꯨꯣ
ꯆꯨꯕ ꯃꯥꯜꯂꯦ ꯍꯧꯒꯠꯄꯗ ꯂꯝꯕꯤ ꯂꯣꯏ ꯆꯣꯜꯂꯝꯃꯦ
ꯅꯪꯁꯨꯕ ꯄꯥꯎ ꯈꯪꯗ꯭ꯔꯦ
ꯑꯩꯈꯣꯏꯗꯤ ꯕꯤꯜꯗꯤꯡꯗ ꯂꯩꯕꯅꯤꯅ ꯈꯪꯗꯦ
ꯑꯣ ꯅꯪ ꯀꯩꯅꯣ ꯃꯄꯥꯟꯂꯣꯝꯗ ꯂꯩꯕ꯭ꯔꯥ ꯁꯤꯗ ꯂꯩꯕ꯭ꯔꯥ
ꯁꯤꯗ ꯂꯩꯌꯦ ꯑꯩꯈꯣꯏꯅ ꯃꯤꯗꯜ ꯐ꯭ꯂꯣꯔꯗ ꯂꯩꯕꯒꯦꯀꯣ ꯅꯣꯡ ꯆꯨꯕꯗꯣ ꯈꯪꯗꯣꯏꯅꯦ ꯍꯗ ꯋꯤꯟꯗꯣ ꯊꯤꯡꯖꯤꯜꯂꯒ ꯇꯨꯝꯕꯗ ꯀꯔꯤꯁꯨ ꯈꯪꯗꯦ
ꯑ ꯑꯗꯨꯗꯤ ꯇꯨꯝꯕꯩ ꯌꯥꯝ ꯅꯨꯡꯉꯥꯏꯔꯝꯃꯅꯤꯅꯦ
ꯑꯁ ꯇꯨꯝꯃꯁꯦ ꯈꯨꯅꯨꯡꯉꯥꯏꯁꯤꯗꯤ
ꯎꯝ
ꯉꯔꯥꯡ ꯉꯔꯥꯡ ꯉꯔꯥꯡꯒꯤ ꯃꯦꯠꯁ ꯌꯦꯡꯕꯗꯤ ꯌꯥꯝ ꯅꯨꯡꯉꯥꯏꯕꯅꯤ ꯁꯨ ꯇꯨꯝ ꯇꯨꯝꯅꯤꯡꯉꯕꯀꯣ ꯉꯔꯥꯡꯗꯤ ꯑꯗꯨꯝꯃꯥꯏꯅ ꯆꯥꯅꯤꯡꯉꯥꯏ ꯊꯛꯅꯤꯡꯉꯥꯏ ꯌꯥꯝ ꯄꯩꯔꯒ ꯊꯝꯅꯤꯅꯀꯣ ꯔꯥꯟꯅꯤ ꯑꯁ ꯌꯥꯝ ꯅꯨꯡꯉꯥꯏ ꯍꯩꯔꯣꯏ ꯑꯆꯥꯄꯣꯠꯣꯏ ꯀꯩꯀꯩꯔꯣꯏ ꯐꯖꯅ ꯄꯩꯔꯒ ꯊꯝꯂꯤꯅꯦ ꯑꯗꯨꯝ ꯆꯥꯛ ꯆꯥꯔꯒ ꯑꯗꯨꯝ ꯌꯦꯡꯕꯗ ꯅꯨꯡꯉꯥꯏꯗꯅ
ꯑꯩꯗꯤ ꯉꯁꯥꯏ ꯅꯨꯡꯗꯥꯡꯗ ꯄꯨꯡ ꯕꯣꯔꯣ ꯇꯥꯔꯝꯗꯥꯏꯗ ꯇꯨꯝꯃꯦꯕ ꯑꯗꯨꯒ ꯕꯣ ꯑꯃꯨꯛꯀ ꯌꯦꯡꯒꯦ ꯍꯥꯏꯅ ꯇꯨꯋꯦꯜ ꯇꯨꯋꯦꯜꯐ ꯇ꯭ꯋꯦꯟꯇꯤ ꯐꯥꯏꯚ ꯑꯗꯨꯋꯥꯏꯗ ꯑꯦꯂꯥꯔꯝ ꯊꯝꯃꯦꯕ
ꯎꯝ
ꯀꯜꯂꯦ ꯑꯗꯨꯒꯒ ꯃꯤꯅꯤꯠ ꯑꯃꯒꯨꯝꯕ ꯈꯛꯄ ꯌꯦꯡꯉꯦ ꯇꯨꯝꯅꯤꯡ ꯃ ꯃꯣꯏꯨ ꯇꯨꯝꯊꯣꯛꯑꯦ
ꯎꯝ
ꯌꯦꯡꯒꯦ ꯍꯥꯏꯅꯗꯤ ꯇꯧꯕꯅꯦ
ꯅꯣꯏ ꯀꯥꯡꯕꯨꯁꯨ ꯌꯦꯡꯅꯤ ꯌꯦꯡꯅꯤꯡꯕ ꯃꯥꯜꯂꯤꯀꯣ
ꯌꯦꯡꯅꯤꯡꯗ꯭ꯔꯗꯤꯌꯦ
ꯅꯣꯏ ꯍꯧꯖꯤꯛ ꯁꯦꯃꯤꯁꯇꯔ ꯀꯌꯥ ꯇꯔꯕ꯭ꯔꯥ
ꯁꯦꯀꯦꯟ ꯈꯛꯇ ꯉꯥꯏꯔꯤ
ꯎꯝ ꯏꯆꯟꯒꯨꯝꯕ ꯈꯛꯇꯅꯤꯅꯦ ꯑꯗꯨꯗꯤ
ꯅꯪꯗꯤ ꯒ꯭ꯔꯦꯖꯨꯑꯦꯁꯟ ꯂꯣꯏꯔꯕꯣ
ꯅꯍꯥꯟꯅ ꯂꯣꯏꯈ꯭ꯔꯩꯗꯤ
ꯎꯝ ꯀꯩ ꯊꯕꯛ ꯇꯧꯔꯤꯕꯣ ꯁꯤ ꯁꯤꯗ
ꯊꯕꯛ ꯇꯧꯗꯦꯗ ꯍꯧꯖꯤꯛꯀꯥꯟ ꯊꯕꯛ ꯊꯤꯕ꯭ꯔꯥ ꯂꯩꯔꯤ
ꯑꯣ ꯃꯥꯁꯇꯔꯖꯤ
ꯃꯥꯁꯇꯔꯗꯤ ꯇꯧꯅꯤꯡꯗ꯭ꯔꯕ
ꯇꯣ ꯅꯪ ꯒ꯭ꯔꯦꯖꯨꯋꯦꯠ ꯇꯧꯕꯗꯣ ꯔꯤꯒꯨꯂꯔ ꯆꯠꯄ꯭ꯔꯥ ꯅꯠꯇ꯭ꯔꯒ ꯀꯣꯔꯦꯁꯄꯣꯟꯗꯦꯟ ꯊꯝꯕ꯭ꯔꯥ
ꯔꯤꯒꯂꯔꯅꯦ
ꯑꯣ ꯑꯣ
ꯅꯪ ꯀꯔꯦꯁꯄꯣꯟꯗꯦꯟꯗ ꯇꯧꯕ꯭ꯔꯥ
ꯎꯝ ꯀꯆꯄꯅꯤꯦ ꯇꯅꯤ
ꯇꯝꯕꯨ ꯇꯝꯂꯗꯤ ꯔꯤꯒꯨꯂꯔ ꯑꯣꯏ ꯑꯩꯅ ꯐꯖꯅ ꯇꯝꯕ ꯌꯥꯗ꯭ꯔꯣ
ꯎ ꯃꯇꯝ ꯃꯥꯡꯉꯦ ꯍꯥꯏꯅ ꯎ
ꯇ꯭ꯔꯦꯅꯤꯡꯒꯨꯝꯕ ꯆꯠꯄ꯭ꯔꯥ ꯀꯣꯆꯤꯡꯒꯨꯝꯕ ꯇꯧꯕ꯭ꯔꯥ
ꯑꯥ ꯀꯣꯆꯤꯡ ꯂꯧꯋꯦ
ꯐꯩ ꯐꯩ ꯑꯗꯨꯁꯨ ꯀꯣ ꯑꯗꯨꯕꯨ ꯑꯃ ꯑꯃ ꯈꯪꯗ ꯇꯕꯁꯤꯅ ꯍꯧꯖꯤꯛꯀꯥꯟꯒꯤ ꯑꯦꯛꯖꯥꯝꯒꯤ ꯄꯦꯇꯔꯟꯁꯤꯡꯁꯤ ꯂꯣꯏꯅ ꯍꯣꯡꯈ꯭ꯔꯕꯅꯤꯀꯣ ꯑꯗꯨꯒꯤ ꯄꯦꯇꯔꯟꯁꯤꯡꯗꯨ ꯐꯖꯅ ꯌꯦꯡꯉ ꯄꯥꯛꯕꯨ
ꯍꯣꯏ
ꯑꯩꯈꯣꯏꯁꯨ ꯌꯥꯝ ꯍꯩꯕ ꯅꯠꯇ꯭ꯔꯁꯨ ꯑꯦꯛꯁꯄꯤꯔꯤꯦꯟꯗꯤ ꯑꯣꯏꯌꯦꯕꯀꯣ ꯑꯩꯈꯣꯏꯗꯤ ꯑꯩꯈꯣꯏꯁꯨ ꯍꯧꯖꯤꯛ ꯍꯧꯖꯤꯛꯁꯨ ꯑꯦꯛꯁꯄꯤꯔꯤꯟ ꯍꯥꯏꯗꯣ ꯑꯩꯈꯣꯏꯁꯨ ꯑꯗꯨꯝ ꯑꯗꯨꯒꯤ ꯐꯤꯕꯝꯗ ꯑꯗꯨꯝ ꯂꯩꯌꯦꯕꯀꯣ ꯑꯦꯖꯝ ꯊꯥꯔꯒ ꯂꯩꯔꯤꯕ ꯍꯧꯖꯤꯛꯀꯥꯟꯁꯦ ꯊꯥꯏꯅꯗꯤ ꯃꯇꯝ ꯇꯥꯏꯃꯤꯡꯁꯦ ꯑꯁ ꯍꯧꯖꯤꯛꯀꯥꯟ ꯌꯥꯝ ꯂꯨꯁꯤꯜꯂꯦꯅꯦ ꯁꯦꯛꯁꯟꯅꯜ ꯇꯥꯏꯃꯤꯡ ꯍꯥꯏꯅ ꯍꯥꯞꯀꯠꯂꯛꯑꯦꯕꯀꯣ ꯑꯗꯨꯗꯒꯤꯗꯤ ꯁꯦꯛꯁꯟ ꯑꯣꯐ ꯇꯥꯏꯃꯤꯡ ꯍꯥꯏꯁꯦ ꯑꯩꯈꯣꯏꯅ ꯊꯥꯔꯤꯕ ꯑꯦꯛꯖꯥꯝꯗꯣ ꯄꯦꯄꯔ ꯈꯥꯏꯗꯣꯛꯑꯒ ꯂꯩꯗꯅ ꯄꯦꯄꯔ ꯈꯥꯏꯗꯣꯛꯄꯗꯣ ꯁꯞꯖꯦꯛ ꯑꯃꯗ ꯇꯥꯏꯝ ꯐꯤꯛꯁ ꯄꯤ ꯃꯇꯝꯁꯦ ꯐꯤꯛꯁ ꯄꯤꯗꯕꯗꯣ ꯍꯥꯟꯅꯗꯤ ꯁꯨꯃꯥꯏꯅ ꯇꯧ ꯑꯣꯏꯗꯅ
ꯅꯍꯥꯟ ꯅꯪꯅ ꯍꯥꯏꯗꯤ ꯎꯝ ꯀꯩꯅꯣꯒꯤ ꯅꯠꯇꯕ
ꯀꯝꯄꯤꯇꯤꯇꯤꯚ ꯑꯦꯛꯖꯥꯝ ꯍꯥꯏꯕꯅꯤ ꯍꯣꯏ ꯀꯝꯄꯤꯇꯤꯇꯤꯚ ꯍꯥꯏꯕꯅꯤ ꯑꯗꯨꯃꯥꯏꯅ ꯇꯧꯔꯦꯕꯀꯣ ꯑꯗꯨꯒꯤ ꯊꯥꯏꯅꯗꯤ ꯁꯄꯣꯁ ꯑꯩꯒꯤ ꯑꯩꯈꯣꯏꯒꯤ ꯑꯦꯛꯖꯥꯝꯗꯣ ꯄꯨꯡ ꯑꯃ ꯍꯥꯏꯔꯗꯤ ꯄꯨꯡ ꯑꯃ ꯄꯤꯕ ꯀꯥꯟ ꯑꯅ ꯅꯪꯅ ꯏꯅꯤꯡ ꯏꯅꯤꯡꯕ ꯄꯦꯄꯔꯗꯣ ꯏꯕ ꯌꯥꯏꯑꯕꯀꯣ ꯄꯦꯄꯔ ꯑꯃꯗ ꯈꯔ ꯁꯣꯟꯍꯧꯔꯁꯨ ꯄꯦꯄꯔ ꯑꯃꯗ ꯆꯪꯒꯗꯕ ꯃꯇꯝꯗꯣ ꯄꯦꯄꯔ ꯑꯃꯗ ꯅꯪꯅ ꯈꯔ ꯍꯣꯠꯂꯒ ꯇꯧꯕ ꯌꯥꯏꯑꯕꯀꯣ ꯑꯗꯨꯃꯥꯏꯅ ꯇꯧ ꯑꯗꯨꯕꯨ ꯍꯧꯖꯤꯛꯀꯥꯟꯗꯤ ꯄꯦꯄꯔ ꯑꯃꯗ ꯐꯤꯛꯁ ꯐꯤꯛꯁ ꯇꯥꯏꯃꯤꯡ ꯃꯊꯟꯇ ꯐꯤꯛꯁ ꯇꯧꯔꯛꯀꯅꯦꯕ ꯑꯗꯨꯗ ꯑꯣꯇꯣ ꯀꯠ ꯑꯣꯇꯣ ꯀꯠ ꯁꯨꯝ ꯃꯨꯠꯀꯅꯤꯕꯀꯣ ꯑꯗꯨꯗꯒꯤ ꯁꯕꯖꯦꯛ ꯈꯨꯗꯤꯡꯃꯛꯁꯦ ꯄꯥꯗ꯭ꯔꯗꯤ ꯌꯥꯗ꯭ꯔꯦꯕꯀꯣ ꯑꯗꯨ ꯃꯊꯛꯇ ꯑꯗꯨ ꯃꯊꯛꯇ ꯀꯩ ꯀꯩꯅꯣ ꯌꯦꯡꯂꯛꯀꯅꯤꯕꯀꯣ ꯑꯩꯈꯣꯏ ꯑꯩꯈꯣꯏꯒꯤ ꯑꯩꯈꯣꯏꯅ ꯏꯔꯤꯕꯗꯨꯣ ꯄꯦꯄꯔ ꯑꯃꯈꯛꯇ ꯐꯖꯅ ꯏꯕ ꯄꯦꯄꯔ ꯑꯃ ꯑꯃꯗ ꯁꯣꯜꯂꯝꯃꯦ ꯑꯗꯨ ꯑꯣꯏꯔꯗꯤ ꯅꯦꯒꯦꯇꯤꯞ ꯃꯥꯔꯀꯤꯡ ꯑꯃ ꯀꯩꯀꯩꯒꯤ ꯑꯃꯨꯛꯀ ꯍꯥꯞꯀꯠꯀꯗꯧꯅꯦꯕꯀꯣ ꯑꯗꯨꯒꯤ ꯑꯣꯚꯔ ꯑꯣꯜ ꯑꯣꯚꯔ ꯑꯣꯜ ꯑꯣꯏꯅ ꯑꯃꯨꯛꯀ ꯀꯛꯀꯗꯕꯅꯦꯕꯀꯣ ꯁꯨꯃꯥꯏꯅ ꯅꯃꯦꯂꯥꯏ ꯅꯣꯔꯃꯦꯂꯥꯏꯖꯦꯁꯟ ꯇꯧꯒꯅꯦꯕꯀꯣ ꯑꯗꯨꯗ ꯌꯥ ꯌꯥꯗ꯭ꯔꯗꯤ ꯑꯩꯈꯣꯏꯒꯤ ꯏꯁꯀꯣꯔ ꯃꯥꯔꯗꯒꯤ ꯑꯣꯕꯔ ꯑꯣꯣꯜꯗ ꯌꯦꯡꯕ ꯀꯥꯟꯗ ꯌꯥꯗ꯭ꯔꯗꯤ ꯑꯃꯨꯛꯀ ꯃꯥꯏꯅꯥꯁ ꯆꯠꯀꯅꯤ ꯁꯤꯒꯤ ꯐꯤꯕꯝꯗꯅꯤꯀꯣ ꯑꯩꯈꯣꯏ ꯂꯩꯔꯤꯁꯦ ꯑꯗꯨꯗꯨꯕꯨ ꯍꯣꯅꯕꯗꯤ ꯂꯦꯞꯄ ꯌꯥꯗꯦ
ꯁꯕꯖꯦꯛ ꯑꯃꯗ ꯃꯤꯅꯤꯠ ꯀꯨꯟ ꯃꯉꯥ ꯀꯨꯟ ꯃꯉꯥ ꯈꯛꯇꯅꯤ ꯍꯥꯏꯌꯦ
ꯀꯔꯤ ꯍꯥꯏꯕ
ꯁꯕꯖꯦꯛ ꯑꯃꯗꯀꯣ
ꯑꯣꯏ
ꯃꯤꯅꯤꯠ ꯀꯨꯟ ꯃꯉꯥ ꯀꯨꯟ ꯃꯉꯥ ꯈꯛꯇꯅꯤ ꯍꯥꯏꯌꯦ
ꯀꯨꯟ ꯃꯉꯥ ꯀꯨꯟ ꯃꯉꯥ ꯄꯤꯗꯦ ꯑꯦꯛꯖꯥꯝ ꯑꯦꯛꯖꯥꯝꯒꯤ ꯃꯇꯨꯡ ꯏꯟꯅꯅꯦ ꯇꯔꯥꯃꯉꯥ ꯃꯇ꯭ꯔꯥ ꯃꯥꯉ ꯄꯤꯋ ꯍꯣꯏ ꯑꯗꯨꯕꯨ ꯑꯦꯛꯖꯥꯝ ꯈꯔꯗꯤ ꯀꯣ
ꯎꯝ
ꯑꯦꯛꯖꯥꯝ ꯑꯦꯛꯖꯥꯝꯗ ꯂꯩꯔꯤꯕꯀꯣ ꯑꯦꯛꯖꯥꯝ ꯈꯔꯁꯦ ꯀꯣꯏꯁꯟ ꯌꯥꯝꯅ ꯄꯦꯄꯔ ꯑꯃꯗ ꯐꯤꯐꯇꯤ ꯐꯤꯐꯇꯤ ꯀꯣꯏꯁꯟ ꯍꯪꯕꯁꯨ ꯌꯥꯎꯋꯦꯕꯀꯣ ꯇꯨ ꯍꯟꯗ꯭ꯔꯦꯠ ꯇꯨ ꯍꯟꯗ꯭ꯔꯦꯠ ꯀꯣꯏꯁꯟ ꯍꯥꯡꯕ ꯇꯨ ꯍꯟꯗ꯭ꯔꯦꯠ ꯀꯣꯏꯁꯟꯒꯨꯝꯕ ꯍꯥꯡꯕ ꯂꯩ ꯑꯗꯨꯗꯗꯤ ꯊꯥꯔꯇꯤ ꯊꯥꯔꯇꯤ ꯃꯤꯅꯠꯁ ꯄꯤꯌꯦꯕꯀꯣ ꯐꯤꯞꯇꯤ ꯀꯣꯏꯁꯟ ꯊꯥꯔꯇꯤ ꯃꯤꯅꯠꯁ
ꯑꯗꯨꯗꯤ ꯃꯦꯟꯁꯇ ꯑꯣꯏꯔꯝꯅꯤ
ꯅꯠꯇꯦ ꯃꯦꯟꯁꯇ ꯅꯠꯇꯦ ꯇꯥꯔ ꯋꯥꯟ ꯇꯥꯔ ꯇꯨ ꯍꯥꯏꯗꯣ ꯇꯥꯔꯕꯟꯒꯨꯝꯕꯗ ꯁꯨꯃꯥꯏꯅ ꯇꯧꯋꯕꯀꯣ
ꯎꯝ
ꯁ ꯀꯔꯤ ꯁꯕꯖꯦꯛ ꯀꯔꯤ ꯏꯖꯝ ꯊꯥꯒꯦ ꯍꯥꯏꯅ ꯇꯧꯔꯒ ꯂꯧꯕ꯭ꯔꯥ ꯀꯣꯆꯤꯡ ꯂꯧꯕꯗ
ꯑꯩꯗꯤ ꯕꯦꯡꯀꯤꯡꯗꯤ ꯊꯥꯅꯤꯡꯉꯦꯕ ꯑꯗꯨꯗꯤ ꯑꯗꯨꯕꯨ ꯕꯦꯡꯀꯤꯡꯒꯤꯗꯤ ꯒ꯭ꯔꯦꯖꯨꯑꯦꯁꯟ ꯂꯣꯏꯗ꯭ꯔꯦ ꯗꯤ ꯊꯥꯕ ꯌꯥꯗꯕꯅꯦꯅ
ꯒ꯭ꯔꯦꯖꯨꯦꯁꯟ ꯕꯦꯡꯀꯤꯡ ꯌꯥꯗꯦ ꯒ꯭ꯔꯦꯖꯨꯁꯟ ꯂ ꯂꯣꯏꯗ꯭ꯔꯗꯤ
ꯎꯝ ꯑꯗꯨꯒꯤ ꯎꯝ ꯒ꯭ꯔꯦꯖꯨꯑꯦꯁꯟ ꯁꯥꯔꯇꯤꯐꯤꯀꯦꯠ ꯐꯪꯗ꯭ꯔꯤ ꯐꯥꯎ ꯀꯩꯅꯣ ꯇꯧꯒꯦ ꯇꯧꯕ ꯁꯤ ꯑꯦꯁ ꯁꯤ ꯆꯒꯦ
ꯑ ꯁꯤꯁꯦꯁꯦꯜ ꯇꯧꯋꯣ ꯑꯗꯨ ꯀꯩ ꯀꯩꯅꯣ ꯇꯧꯋ ꯍꯥꯏꯕ ꯌꯥꯝ ꯂꯩꯕꯒꯦ ꯇꯧꯕ ꯇꯧꯔꯗꯤ ꯐꯖꯅꯀꯣ ꯑꯗꯨ ꯐꯖꯅ ꯇꯧꯒꯗꯕꯅꯤ ꯍꯦꯛ ꯄꯥꯕꯁꯦ ꯐꯖꯅ ꯄꯠꯇ꯭ꯔꯗꯤ ꯌꯥꯗ ꯑꯅꯤ ꯀꯣ
ꯑꯣ
ꯅꯣꯡꯃ ꯄꯥꯅꯤꯡꯉꯤ ꯍꯥꯏꯅ ꯌꯥꯝ ꯄꯥꯔꯅꯤ ꯑꯗꯨ ꯅꯣꯡꯃ ꯇꯜꯜꯂꯤ ꯍꯥꯏꯅ ꯑꯗꯨꯝ ꯍꯨꯟꯊꯣꯛꯅꯤ ꯁꯨꯝ ꯇꯧꯕꯗꯤ ꯌꯥꯔꯣꯏ
ꯅꯪꯗꯤ ꯄꯩꯈꯥꯒꯨꯝꯕ ꯊꯥꯈ꯭ꯔꯕꯣ ꯅꯪꯁꯨ
ꯁ ꯌꯥꯍꯟꯗ ꯍꯥꯏ ꯈꯖꯤꯛ ꯈꯖꯤꯛ ꯈꯖꯤꯛꯇ ꯑꯗꯨꯝ ꯂꯩꯍꯧꯕꯀꯣ ꯃꯔꯛ ꯃꯔꯛꯇꯤ ꯀꯥꯞꯅꯤꯡꯕꯅꯤꯍꯦ ꯑꯩꯈꯣꯏꯅ ꯁꯨꯝ ꯋꯥꯅ ꯇꯧꯔꯨꯕꯗꯣ ꯃꯍꯥꯛ ꯑꯃ ꯑꯅꯤ ꯑꯃ ꯑꯅꯤ ꯈꯛꯇꯛ ꯋꯥꯠꯍꯧꯔꯒ ꯑꯗꯨꯝ ꯂꯩꯍꯧꯕꯗꯣ ꯑꯁ ꯑꯗꯨꯗꯅꯤ ꯁꯥꯎꯅꯤꯡꯂꯤꯁꯤꯗꯤꯀꯣ ꯋꯥꯈꯜ ꯅꯨꯡꯉꯥꯏꯇꯕꯗꯣ
ꯑꯃꯨꯛꯀ ꯊꯥꯔꯣꯏꯗ꯭ꯔꯣ
ꯊꯥ ꯊꯥꯑ ꯊꯒꯅꯤ ꯊꯥꯄꯗꯤ
ꯍꯗꯀꯤꯁꯤꯒꯤꯔ
ꯍꯟꯗꯛꯀꯤꯗꯤ ꯑꯗꯨ ꯑꯗꯨꯗꯤ ꯑꯩ ꯑꯩ ꯊꯥꯔꯔꯣꯏ
ꯑꯣꯀꯣ
ꯑꯇꯣꯞꯄ ꯑꯇꯣꯞꯄ ꯑꯩꯅ ꯇꯧꯕ
ꯑꯣ ꯅꯪꯅꯦ ꯀꯣꯆꯤꯡ ꯀꯣꯆꯤꯡꯒꯨꯝꯕ ꯂꯧꯔꯝꯒꯅꯤꯀꯣ ꯅꯪꯁꯨ
ꯍ ꯑꯩꯅ ꯍꯦꯛ ꯀꯣꯂꯦꯖ ꯂꯣꯏ ꯂꯣꯏꯕꯗ ꯂꯧꯕꯅꯦ ꯑꯗꯣ ꯍꯧꯖꯤꯛꯇꯤ ꯀꯣꯆꯤꯡ ꯂꯣꯏꯔꯦ
ꯀꯗꯥꯝ ꯀꯔꯤꯒꯤ ꯀꯣꯆꯤꯡ ꯁꯦꯟꯇꯔꯗ ꯇꯧꯒꯦ
ꯑꯩꯔꯥ ꯐꯣꯔꯠ ꯄꯤꯂꯔꯗ ꯐꯣꯔ ꯄꯤꯂꯔ ꯏꯟꯁꯇꯤꯇ꯭ꯌꯨꯁꯟ
ꯑꯣ
ꯅꯣꯏꯗꯤ ꯀꯗꯥꯏ ꯇꯧꯕ꯭ꯔꯥ
ꯑꯩꯗꯤ ꯃꯉꯥꯜ ꯏꯗꯨꯀꯦꯌꯔꯗ
ꯑꯠꯆꯥ ꯑꯗꯨꯁꯨ ꯐꯩꯀꯣ ꯑꯩꯈꯣꯏ ꯂꯩꯃꯤꯟꯅꯕ ꯑꯩꯈꯣꯏ ꯂꯩꯃꯤꯟꯅꯕ ꯅꯨꯄꯥ ꯑꯃ ꯑꯗꯨꯗꯒꯤ ꯃꯥꯏ ꯄꯥꯛꯈ꯭ꯔꯕꯅꯤ
ꯑꯣ ꯃꯩꯇꯩꯗꯣ
ꯑꯩꯈꯣꯏ ꯑꯩꯈꯣꯏ ꯀꯥꯡꯕꯨꯏ ꯍꯧꯖꯤꯛꯇꯤ ꯑꯥꯏ ꯕꯤ ꯄꯤ ꯑꯦꯁ ꯑꯥꯏ ꯕꯤ ꯄꯤ ꯄꯤ ꯑꯦꯁ ꯀ꯭ꯂꯤꯌꯥꯔ ꯇꯧꯅꯦꯕꯀꯣ ꯃꯥꯅ
ꯎꯝ
ꯑꯗꯨꯒꯤ ꯁꯥꯇ꯭ꯔꯥꯅꯤ
ꯃꯃꯤꯡ ꯍꯥꯏꯔꯗꯤ ꯈꯪꯗꯧ ꯃꯥꯜꯂꯦ
ꯍ ꯀꯥꯏꯗꯦ ꯈꯪꯉꯝꯃꯣꯏꯔꯣꯍꯦ ꯅꯪ ꯀꯌꯥꯝ ꯀꯨꯏꯔꯒꯦꯂ
ꯎ ꯀꯣꯏ ꯗ꯭ꯔꯤ ꯑꯗꯨꯕꯨ ꯀꯩꯅꯣ ꯇꯧꯕ ꯑꯩꯈꯣꯏ ꯀꯣꯆꯤꯡ ꯁꯦꯟꯇꯔꯒꯤ ꯃꯥꯏ ꯄꯥꯛꯄꯁꯤꯡꯗꯣ
ꯑꯗꯨꯗꯤ ꯃꯣꯏꯒꯤ ꯀꯩꯅꯣ ꯑꯦꯠꯚꯔꯇꯤꯁꯃꯦꯟꯒꯤ ꯃꯑꯣꯡꯗ ꯑꯗꯨꯗ ꯑꯗꯨꯃꯥꯏꯅ ꯊꯝꯕꯅꯤꯅꯦ ꯅꯨꯃꯤꯠ ꯑꯃꯗ ꯄꯨꯡ ꯀꯌꯥ ꯀꯌꯥꯗꯒꯤ ꯂꯥꯏꯔꯤꯛ ꯄꯥꯕ꯭ꯔꯥ
ꯗꯤ ꯀꯂꯅꯤ ꯑꯗꯩ ꯄꯥꯔ ꯇ
ꯄꯥꯅꯩ ꯍꯥꯏ ꯍꯧꯗꯛꯇꯤ ꯄꯥꯗꯕꯅꯤ
ꯍꯧꯖꯤꯛꯀꯥꯟ ꯑꯍꯥꯟꯕꯅꯦ ꯍꯥꯏꯅ ꯍꯧꯖꯤꯛꯀꯥꯟꯗꯤ ꯑꯦꯛꯁꯄꯤꯔꯤꯌꯦꯟꯁ ꯑꯃꯇ ꯇꯧꯒꯦ ꯍꯥꯏꯅ
ꯑꯁ ꯑꯗꯨꯝ ꯃꯀꯣꯛꯇꯗꯒꯤ ꯐꯖꯅ ꯇꯧꯒꯗꯕꯅꯤ ꯁꯃꯥꯏꯅ ꯇꯧꯔꯒ